ꯇꯥꯕꯅꯦ
ꯇꯥꯏꯌꯦ ꯇꯥꯏꯌꯦ ꯀꯩ ꯇꯧꯕ꯭ꯔꯣ
ꯉꯥꯏꯈꯣ ꯀꯣ ꯑꯗꯨꯝ ꯄꯥꯏꯣ
ꯈꯨꯟꯁꯦ ꯑꯩ ꯇꯥꯕ꯭ꯔꯣ ꯀꯃꯥꯏꯅ ꯇꯧꯔꯣ
ꯍꯥꯥ
ꯀꯩꯗꯧꯔꯕ ꯀꯔꯤ ꯇꯧꯕ꯭ꯔꯣꯕ ꯏꯆꯦꯒꯤ ꯃꯈꯣꯟ ꯇꯥꯕ꯭ꯔꯥ ꯍꯧꯖꯤꯛ
ꯅꯪꯒꯤ ꯀꯔꯤꯅꯣꯅꯦ ꯇꯧꯋꯏꯅꯦ
ꯏꯀꯣꯠꯄ꯭ꯔꯣ
ꯍꯥꯥ
ꯍꯥꯥ
ꯇꯥꯕ꯭ꯔꯅꯦ
ꯏꯀꯣ ꯏꯀꯣ ꯆꯠꯄ꯭ꯔꯣꯕ
ꯆꯠꯇꯅꯦ ꯑꯩꯈꯣꯏ ꯀꯔꯤꯅꯣ ꯃꯥꯗꯤ ꯑꯩꯈꯣꯏ ꯔꯨꯝ ꯃꯥꯟꯅꯗꯦ
ꯑꯩ ꯍꯥꯏꯕꯗꯤ ꯅꯪꯒꯤ ꯀꯩꯅꯣ ꯇꯧꯋꯦ ꯍꯥꯏꯕꯗꯤ ꯀꯔꯤꯔꯣꯕ
ꯑꯩ ꯍꯥꯏꯕ ꯎ ꯅꯪꯀꯣ
ꯑꯥ
ꯀꯔꯤꯅꯣ ꯇꯧꯕ꯭ꯔꯥ ꯍꯥꯏꯕꯅꯦ ꯅꯪꯒꯤ ꯀꯔꯤꯅꯣ ꯇꯧꯋꯦꯗꯤ
ꯑꯩ ꯑꯩ ꯈꯣꯟꯖꯦꯜ ꯑꯝꯇꯪ ꯇꯥꯕ꯭ꯔꯥ ꯍꯥꯏꯕ ꯍꯣꯏ ꯑꯃꯨꯛ
ꯇꯥꯏꯅꯦ ꯑꯗꯣ ꯅꯪꯗꯣ ꯉꯁꯤ ꯉꯁꯤꯁꯦ ꯅꯪꯒꯤ ꯅꯪꯗꯣꯝ
ꯑ ꯑꯩꯒꯤ ꯈꯣꯟꯖꯦꯜ ꯇꯣꯉꯥꯏꯉꯦ ꯍꯥꯏꯕ꯭ꯔꯣꯕ
ꯍꯥꯥ
ꯑꯩꯒꯤ ꯈꯣꯟꯖꯦꯜꯁꯦ ꯇꯧꯉꯥꯜꯂꯦ ꯍꯥꯏꯕ꯭ꯔꯣꯕ
ꯅꯪ ꯅꯪ ꯉꯁꯤꯁꯦ ꯅꯣꯛ ꯈꯨꯕ꯭ꯔꯥ ꯍꯥꯏꯕꯅꯦ ꯅ ꯀꯔꯤꯅꯣꯅꯦ ꯑꯩ ꯈꯥꯏꯕ
ꯍ ꯍꯣꯏ ꯍꯩꯔꯦ ꯍꯩꯔꯦ ꯑꯩꯒꯟ ꯇꯥꯔꯦ ꯑꯣ ꯅꯪꯁꯤ ꯑꯣ ꯀꯩꯅꯣ ꯇꯧꯕ
ꯑꯩ ꯍꯥꯏꯕ ꯈꯪꯗꯕꯗꯣ
ꯀꯩꯅꯣ ꯍꯣꯏꯜ ꯑꯩꯅ ꯍꯥꯏꯕꯗꯤ ꯑꯩ ꯍꯦꯛ ꯐꯣꯟ ꯇꯧꯕ ꯍꯧꯕꯗꯣ ꯏꯦꯩꯅ ꯋꯥ ꯉꯥꯡꯕꯗꯨ ꯇꯥꯕ꯭ꯔꯥ ꯍꯥꯏꯕ
ꯑꯥ ꯇꯥꯏꯅꯦ ꯅꯪ ꯅꯣꯏꯒꯤ ꯃꯐꯝꯅ ꯅꯦꯠꯋꯥꯛ ꯐꯥꯗꯕ꯭ꯔꯅꯦ ꯎ
ꯅꯪꯅ
ꯑꯩ ꯉꯥꯏꯈꯣ ꯑꯩ ꯑꯩ ꯑꯩ ꯏꯃꯥ ꯍꯥꯏꯒꯦ ꯇꯥꯕ꯭ꯔꯥ ꯑꯩꯈꯣꯏ ꯑꯩꯈꯣꯏ ꯏꯁꯦ ꯄ꯭ꯂꯦꯒ꯭ꯔꯥꯎꯟ ꯃꯊꯥꯛꯇ ꯑꯩꯈꯣꯏꯒꯤ ꯈꯨꯟꯗ ꯁ꯭ꯀꯨꯜ ꯂꯩꯕ ꯅꯨꯄꯤ ꯀꯥꯡꯪꯕ ꯅꯨꯄꯤꯗꯣ
ꯍꯣꯏ ꯍꯣꯏ
ꯃꯉꯣꯟꯗ ꯑꯩꯅ ꯄꯪꯈꯥꯏ ꯍꯥꯏꯕꯅ ꯃꯥꯁꯨꯀꯣ ꯌꯥꯝ ꯅꯣꯛ ꯅꯣꯛ ꯅꯣꯛ ꯅꯣꯛ ꯄꯨꯟꯅ ꯂꯣꯏꯔꯤꯅꯦ ꯑꯩꯒꯤ ꯂꯣꯟꯗꯣ ꯑꯗꯨꯒꯤꯀꯣ ꯃꯥꯅ ꯑꯩꯉꯣꯟꯗ ꯁꯤꯒꯨꯝꯕ ꯇꯧꯕꯁꯦ ꯅꯨꯡꯉꯥꯏ ꯍꯥꯏꯅꯤ ꯑꯩꯅ ꯄꯪꯍꯥꯏ ꯍꯥꯏꯕ ꯑꯗꯨꯒꯤ
ꯑꯣ ꯑꯩ ꯅꯪꯒꯤ ꯈꯣꯟꯖꯦꯜ ꯇꯥꯜꯂꯒ ꯂꯩꯔꯒꯤꯗ ꯅꯨꯡꯉꯥꯏꯌꯦꯗ ꯑꯩꯗꯤ
ꯍꯦ ꯑꯗꯨꯅ ꯑꯩꯅ ꯑꯁꯤꯒꯨꯝꯕꯗꯣ ꯇꯧꯕ ꯀꯥꯟꯗꯀꯣ ꯍꯦꯛ ꯇꯧꯕ ꯀꯥꯟꯗ ꯑꯩꯗꯣ ꯍꯥꯏꯅꯤꯡꯉꯥꯏꯗꯣ ꯑꯩꯒꯤ ꯊꯋꯥꯏꯗꯗꯤ ꯂꯩꯌꯦ ꯑꯩꯒꯤ
ꯑꯐ
ꯑꯗꯣ ꯍꯥꯏꯕꯗꯣ ꯑꯗꯣ ꯍꯥꯏꯌꯦ ꯍꯥꯏꯅꯤꯡꯉꯥꯏꯗꯣ
ꯑ
ꯀꯔꯤꯗ ꯇꯧꯕꯒꯤ ꯑꯩ ꯑꯩꯗ ꯍꯥꯏꯅꯤꯡꯉꯥꯏꯗꯣ ꯎꯝ ꯍꯥꯏꯅꯤꯡꯉꯥꯏꯗꯣ ꯍꯥꯏꯅꯤꯡꯕꯗꯣ ꯍꯥꯏꯔꯤ ꯑꯗꯨꯒꯤꯀꯣ ꯅꯣ ꯅꯣ ꯅꯣ ꯑꯗꯨꯝ ꯍꯥꯏꯔꯤꯅꯦ ꯑꯩꯗꯤ
ꯌꯥꯏ ꯌꯥꯏ ꯅꯪ ꯅꯪꯒꯤ ꯈꯣꯖꯦꯜꯁꯦ ꯇꯥꯕꯗ ꯉꯥꯎꯔꯦ ꯍꯦꯛ
ꯑ ꯑꯗꯨꯅꯦ ꯑꯩꯉꯣꯟꯗ ꯑꯩꯈꯣꯏ ꯈꯨꯟ ꯅꯣꯏ ꯈꯨꯟꯗ ꯂꯩꯕ ꯃꯤꯁꯤꯡꯗꯣ
ꯍꯣꯏ
ꯑꯁꯤꯒꯨꯝꯕ ꯇꯧꯕ ꯃꯤꯁꯤꯡꯗꯣ ꯑꯩꯉꯣꯟꯗ ꯀꯣꯜ ꯇꯧꯔꯗꯤ ꯑꯁ ꯑꯩꯅ ꯑꯩꯗꯤ ꯑꯉꯥꯎꯕꯤ ꯑꯣꯜꯂꯤꯅꯦ ꯑꯁꯤ ꯀꯣꯜ ꯇꯧꯔꯗꯤ ꯍꯥꯏ ꯑꯗꯨ ꯃꯣꯏꯗ ꯌꯥꯝ ꯅꯣꯛꯋ‌ꯦ
ꯍꯣꯏꯅꯦ ꯅꯪꯒꯤ ꯈꯣꯟꯖꯦꯜ ꯇꯥꯕꯗ ꯑꯩꯁꯨ ꯉꯥꯎꯔꯦ ꯀꯔꯤ ꯀꯔꯤ ꯃꯊꯦꯜ ꯍꯣꯠꯅꯔꯒꯦ ꯉꯁꯤꯗꯤ
ꯑꯥ ꯀꯔꯤꯔ‌ꯣꯅꯦ ꯈꯪꯗ‌ꯦꯅꯦ ꯑꯩꯁꯦ ꯊꯥꯅꯕꯗꯤ
ꯑꯣ ꯑꯣ ꯑꯩ ꯈꯪꯉ‌ꯦ ꯈꯥꯃꯦꯟ ꯑꯈꯥꯕ
ꯑ ꯑꯗꯨꯒ ꯑ ꯍꯧꯔꯤꯗ ꯑꯗꯨꯅꯔꯥ ꯈꯪꯗ꯭ꯔꯦ ꯑꯗꯨꯝ ꯍꯥꯏ ꯑꯗꯨꯒ ꯉꯥ ꯑꯀꯥꯡꯕ ꯑꯧ ꯑꯧ ꯑꯗꯨ ꯑꯗꯨꯒ ꯉꯥ ꯑꯀꯪꯕꯗꯣ
ꯑꯣ ꯍꯥꯎꯕꯅꯦꯗꯣ
ꯎꯝ
ꯌꯥꯝ ꯆꯥꯕ꯭ꯔꯥ ꯈꯤꯇꯪ ꯆꯥꯕ꯭ꯔꯥ ꯀꯃꯥꯏꯅ ꯇꯧꯒꯦ
ꯑꯩꯔ‌ꯣ
ꯍꯣꯏ
ꯆꯥꯕꯗ ꯀ ꯆꯥꯕ ꯔ ꯆꯥꯕ ꯀꯥꯟꯗꯔꯥ
ꯍꯣꯏ
ꯑꯁ ꯉꯛ ꯑꯩꯁꯦ ꯀꯣꯛ ꯅꯥꯕꯒꯤꯀꯣ ꯎꯝ ꯆꯥꯛꯗꯣ ꯌꯥꯝ ꯆꯥꯅꯤꯡꯗ꯭ꯔ‌ꯦꯅꯦ ꯍꯧꯖꯤꯛ ꯀꯥꯟꯁꯦ ꯑꯩꯁꯦ ꯉꯁꯤꯁꯦ ꯑꯩꯗꯣ ꯉꯔꯥꯡꯗꯣ ꯂꯧ ꯆꯠꯂꯒ ꯀꯔꯤꯅꯣ ꯅꯪ ꯅꯔꯚꯁ ꯆꯠꯄ꯭ꯔꯅꯦ ꯑꯩꯉꯣꯟꯗ ꯀꯣꯜ ꯇꯧꯔꯦ ꯍꯣꯏ ꯍꯣꯏ ꯍꯣꯏ ꯍꯥꯏꯌꯦ
ꯍꯣꯏ ꯍꯥꯏꯌꯣ ꯑꯗꯨꯝ
ꯅꯨꯔꯥꯡ ꯉꯔꯥꯡꯗꯣ ꯉ ꯉꯔꯥꯡꯗꯣ
ꯍꯣꯏ
ꯂꯧ ꯆꯠꯂꯒ ꯑꯩꯈꯣꯏꯒꯤ ꯐꯥꯔꯝꯗ ꯀꯤꯍꯣꯝ ꯂꯩꯌꯦꯀꯣ ꯑꯗꯣ ꯑꯩꯅ ꯌꯥꯝ ꯌꯥꯝ ꯄꯨꯕꯒꯤ ꯑꯁ ꯑꯗꯨꯒꯤ ꯃꯥꯂꯦ ꯑꯩꯗꯣ ꯋꯥꯈ꯭ꯔꯦꯅꯦ ꯑꯩꯒꯤ ꯀꯔꯤꯅꯣ
ꯅꯪꯒꯤ ꯀꯣꯛꯇꯣ ꯑ
ꯑꯩꯒꯤ ꯀ‌ꯣꯛꯁꯨ ꯉꯥꯎ ꯎꯝ ꯑ ꯍꯛꯆꯥꯡꯗ‌ꯣ ꯂꯣꯏꯅꯃꯛ ꯀꯔꯤꯅꯣ ꯁꯤꯈ꯭ꯔꯦꯅꯤ
ꯑꯣ ꯅꯪꯗꯣ ꯑꯁ ꯅꯪꯁꯦ ꯅꯪꯒꯤ ꯂꯣꯟ ꯈꯨꯡꯉꯥꯡꯁꯦ ꯀꯩꯅꯣ ꯂꯝꯕꯤ ꯃ ꯇꯥꯏꯗ ꯐꯝꯃꯒ ꯀꯩꯅꯣꯝꯃ ꯌꯣꯜꯂꯗꯤ ꯌꯥꯝ ꯄꯛꯀꯅꯤ
ꯑꯗꯨꯅꯦ ꯑꯗꯨꯒ ꯑꯗꯨꯅ ꯑꯗꯨꯅ ꯇꯥꯏꯅꯦ
ꯀꯤꯍ‌ꯣꯝ ꯌꯥꯝ ꯂꯩꯌꯦ ꯍꯥꯏꯕ ꯅꯠꯇ꯭ꯔꯣ
ꯑꯩꯏꯅꯦ
ꯑꯗ ꯀꯤꯍꯣꯝ ꯌꯥꯝ ꯂꯩꯕꯗꯣ ꯀꯤꯍꯣꯝꯗꯣ ꯈꯔ ꯊꯝꯃꯣ ꯑꯗꯣ ꯅꯪꯒꯤ ꯂꯣꯟꯗ ꯑꯗꯨꯒ ꯑꯗꯨ ꯑꯣꯏꯔꯗꯤ ꯂꯝꯕꯤ ꯃꯇꯥꯏꯗ ꯐꯝꯕꯗꯤ ꯌꯥꯝ ꯁꯤꯠꯀꯗꯧꯕ ꯃꯥꯜꯂꯦ
ꯑꯁ ꯑꯩꯅ ꯉꯔꯥꯡ ꯑꯁꯤ ꯑꯩꯈꯣꯏ ꯈꯨꯟꯗ ꯎꯝ ꯑꯩꯈꯣꯏ ꯈꯨꯟꯒꯤ ꯃꯅꯥꯛꯇ ꯀꯔꯤꯅꯣ ꯂꯦꯟꯁ꯭ꯂꯥꯏ ꯂꯩꯕꯗꯣ ꯈꯪꯕ꯭ꯔꯥ
ꯍꯣꯏ ꯍꯣꯏ ꯈꯪꯉ‌ꯦ ꯈꯪꯉ‌ꯦ
ꯑꯗꯨꯗ ꯃꯤꯁꯤꯡ ꯊꯕꯛ ꯀꯅꯦ ꯀꯔꯤꯅꯣ ꯇꯧꯕ ꯃꯤꯁꯤꯡꯗꯣ ꯂꯦꯕꯔꯁꯤꯡꯗꯣ ꯑꯩꯅ ꯉꯔꯥꯡ ꯈꯣꯏꯒꯔꯤ ꯆꯠꯂꯒ ꯌꯣꯟꯕꯅꯦ ꯑꯗꯨꯒ ꯑꯩꯅ ꯄꯪꯍꯥꯏ ꯍꯥꯏꯕ ꯃꯣꯏ ꯂꯣꯟꯗ ꯑꯗꯨꯒꯤ ꯑꯁ ꯂꯣꯏꯅ ꯂꯣꯏꯅ ꯁꯤꯈ꯭ꯔꯤꯅꯦ ꯑꯩꯒꯤꯒꯤꯨ ꯍꯣꯝꯗ
ꯑꯦꯁꯃꯤꯗꯤ ꯌꯨꯝ ꯄꯥꯟꯈꯤꯕꯗꯒꯤ ꯌꯥꯝꯅ ꯍꯩ ꯁꯤꯡꯉꯝꯃꯦꯀꯣ
ꯑꯁ ꯄꯩꯁꯥ ꯂꯩꯇꯕꯒꯤꯅꯤꯅꯦ ꯅꯣꯏꯗꯤ ꯂꯩꯁꯥꯕꯤꯅ ꯄꯩꯁꯥ ꯌꯥꯝ ꯄꯥꯏꯕ ꯅꯨꯄꯤ ꯇꯧꯋꯣ ꯀꯅ ꯅꯣꯛ ꯀꯅꯣ ꯑ
ꯑꯩ ꯅꯣꯛꯄ ꯅꯠꯇꯦ ꯍꯔꯥꯎꯕꯒꯤ ꯁꯨꯝꯅ ꯁꯨꯝ ꯅꯣꯛꯄ ꯋꯥꯅꯤ ꯅꯪꯅ ꯌꯨꯝ ꯄꯥꯜꯂ ꯌꯥ ꯇꯥꯅ ꯄꯩꯁꯥ ꯇꯥꯂꯒ ꯂꯣꯟꯁꯦ ꯐꯩꯔꯩ ꯐꯩ ꯃꯥꯡꯉꯒꯀꯣ ꯅꯪꯅ ꯂꯥꯂꯣꯟꯕ ꯇꯧꯔꯤꯁꯦ ꯑꯩꯒꯤ ꯌꯥꯝꯅ ꯍꯔꯥꯎꯖꯕꯅꯦꯕ
ꯑ ꯑꯗꯨꯅꯦ ꯑꯩꯗ ꯂꯣꯟꯕꯤ ꯇꯧꯗ꯭ꯔꯗꯤ ꯌꯥꯔꯣꯏꯅꯦ
ꯍꯣꯏ ꯍꯣꯏ ꯇꯧꯑꯣꯣ ꯇꯧꯑꯣꯣ ꯅꯪꯗꯤ ꯁꯛꯁꯨ ꯐꯖꯕꯅꯦꯅ ꯂꯣꯟꯕ ꯀꯥꯟꯗ ꯌꯥꯝꯅ ꯁꯤꯠꯀꯅꯤ
ꯑꯁ
ꯑꯗꯨꯒ ꯅꯪꯒꯤ ꯂꯣꯟ ꯍꯧꯖꯤꯛ ꯅꯪ ꯉꯥꯡꯂꯤꯁꯦ
ꯑꯥ
ꯑꯁꯤꯒꯨꯝꯅ ꯉꯥꯡꯔꯕ ꯑꯁ ꯃꯤꯁꯤꯡꯅ ꯄꯥꯝꯅꯕꯁꯤꯗꯀꯣ ꯅꯪ ꯅꯣꯏ ꯀꯤꯍꯣꯝꯗꯣ ꯀꯤꯍꯣꯝꯒꯤ ꯂꯧ ꯃꯔꯤ ꯃꯉꯥ ꯇꯧꯗ꯭ꯔꯗꯤꯠ ꯀꯣꯟꯅꯔꯣꯏꯀꯣ
ꯑꯁ ꯑꯩꯈꯣꯏꯒꯤ ꯐꯥꯔꯝꯗꯤ ꯀꯣ ꯀ ꯍꯣꯝꯗꯤ ꯎꯝ ꯂꯤꯁꯤꯡ ꯑꯅꯤ ꯑꯍꯨꯝ ꯑꯨꯝꯅꯦ ꯑꯩꯈꯣꯏꯒꯤ ꯐꯥꯔꯝꯗꯣ ꯀꯅꯣ ꯑꯩ ꯈꯪꯗꯕ ꯋꯥ ꯉꯥꯡꯕ ꯑꯣ ꯑꯩꯈꯣꯏ ꯅꯨꯄꯥ ꯑꯃ ꯂꯩꯌꯦ ꯑꯩꯈꯣꯏꯒꯤ ꯑꯗꯨꯝꯗ ꯑꯁꯤ ꯅꯨꯄꯥꯕꯨ ꯋꯥꯡꯉꯤ
ꯅꯪ ꯃꯤꯗꯤ ꯐꯩꯌꯦꯀꯣ ꯅꯨꯄꯥ ꯂꯩꯔꯒ ꯍꯪꯐꯝ ꯂꯩꯗꯅ ꯅꯆꯥꯅꯨꯄꯤꯗꯤ ꯇꯨꯝꯈ꯭ꯔꯕ꯭ꯔꯣ
ꯊꯥꯏꯅ ꯇꯨꯝꯈ꯭ꯔꯤꯅꯦ ꯃꯥꯗꯤ ꯑꯩ ꯑꯁꯤꯒꯨꯝꯕ ꯇꯧꯕꯀꯣ ꯃꯥꯅ ꯑꯗꯣ ꯈꯪꯈ꯭ꯔꯦ ꯑꯁꯤꯒꯨꯝꯕ ꯇꯧꯕꯗꯣ ꯑꯗꯨꯒꯤ ꯃꯥꯗꯣ ꯑꯩꯉꯣꯟꯗ ꯌꯥꯝ ꯗꯤꯁꯇꯥꯔꯕ ꯇꯧꯈ꯭ꯔꯤꯅꯦ ꯃꯥꯁꯦ ꯑꯗꯨꯒ ꯑꯩꯅ ꯀꯔꯤꯅꯣ ꯀꯔꯤꯅꯣ ꯑꯗꯨꯝ ꯍꯥꯏꯕꯗꯣ ꯑꯃꯨꯛ ꯋꯥ ꯉꯥꯡꯕ ꯀꯥꯟꯗ ꯃꯥꯁꯨ ꯀꯔꯤꯅꯣ ꯀꯔꯤꯅꯣ ꯑꯗꯨꯝ ꯍꯥꯏ
ꯑꯁ ꯅ ꯅꯪꯉꯣꯟꯗ ꯑꯗ ꯅꯆꯥꯅꯨꯄꯤꯅ ꯍꯥꯏꯩꯔꯛꯇꯅ ꯁꯣꯏꯒꯅꯤꯀꯣ
ꯑꯦ ꯏꯃꯗꯨꯒꯣ ꯑꯩꯉꯣꯟꯗ ꯗꯤꯁꯇꯥꯔꯕ ꯇꯧꯅꯤꯡꯉꯥꯏꯗꯣ
ꯑꯁ ꯅꯆꯥꯅꯨꯄꯤꯁꯨ ꯌꯥꯝ ꯆꯥꯎꯈ꯭ꯔꯦ ꯑꯗꯨꯒ ꯅꯆꯥꯅꯨꯄꯤꯗꯣ ꯅꯪꯒꯤ ꯅꯨꯄꯥ ꯑꯩꯈꯣꯏꯒꯤ ꯃꯆꯦ ꯌꯥꯝ ꯃꯥꯟꯕ ꯋꯥꯅꯦꯗ
ꯎꯝ ꯑꯗꯨꯅꯦ ꯑꯩꯈꯣꯏ ꯏꯆꯦꯁꯤꯡꯁꯨ ꯑꯩꯈꯣꯏ ꯌꯨꯝꯗ ꯂꯩꯕ ꯏꯆꯦꯁꯤꯡꯗꯣ
ꯍꯣꯏ
ꯃꯣꯏꯁꯨ ꯑꯗꯨꯝ ꯍꯥꯏ ꯅꯪꯒꯤ ꯅꯨꯄꯥ ꯌꯥꯝ ꯀꯔꯤꯅꯣ ꯇꯧꯕꯒꯤ ꯑ ꯎꯝ ꯅꯨꯡ ꯁꯤꯗꯔꯦ ꯍꯥꯏꯅꯦ
ꯑ ꯍꯣꯏ ꯍꯣꯏ ꯅꯪꯒꯤ ꯅꯨꯄꯥ ꯑꯃꯥꯟꯕꯗꯨꯗꯒꯤꯅꯦ ꯆ ꯑ ꯑꯗꯨ ꯇꯧꯋꯦ ꯏꯅꯥꯎꯅꯨꯄꯤ ꯑꯃ ꯃꯊꯛ ꯂꯩꯀꯥꯏꯗ ꯌꯨꯝ ꯄꯥꯟꯕꯗꯣ ꯈꯪꯉꯦꯀꯣ
ꯑ ꯑ ꯈꯪꯉꯦ
ꯏꯅꯥꯎꯅꯨꯄꯤ ꯉꯧꯕꯗꯣ ꯑꯗꯨꯁꯨ ꯃꯆꯥ ꯄꯣꯛꯑꯦꯅ ꯅꯪꯒ ꯆꯞ ꯃꯥꯟꯅꯩꯌꯦ ꯃꯥꯁꯨ ꯃꯥꯒꯤ ꯃꯆꯥꯁꯨ ꯃꯥꯁꯨ ꯃꯥꯟ ꯃꯥꯟꯗꯕꯀꯣ
ꯑꯣ
ꯃꯄꯥ ꯑꯃ ꯅꯟꯕꯒꯤ ꯑꯩꯅ ꯌꯦꯡꯅꯤꯡꯗꯦ ꯍꯥꯏꯕ
ꯑꯗꯨꯗꯅ ꯑꯩꯈꯣꯏ ꯏꯆꯦꯁꯤꯡꯁꯨꯀꯣ ꯑꯗꯨꯝ ꯍꯥꯏꯌꯦ
ꯍꯥꯏꯗꯤ ꯅꯪ ꯅꯣꯏꯒꯨꯝꯕ ꯃꯥꯜꯂꯗꯤ ꯍꯣꯏ ꯍꯣꯏ ꯑꯩꯈꯣꯏꯒꯤ ꯏ ꯈꯔ ꯃꯥꯥꯟꯅꯗꯦ ꯅꯨꯡꯁꯤꯕꯗꯣ ꯈꯔ ꯐꯥꯎꯋꯦꯕꯀꯣ ꯈꯤꯇꯪ ꯑꯣꯏꯔꯁꯨ ꯃꯥꯜꯂꯛꯑꯣ ꯍꯥꯏꯕ ꯑꯃꯇꯁꯨ ꯃꯥꯟꯗꯕ ꯋꯥꯅꯤꯗ
ꯑꯗꯨꯒꯤ ꯑꯩꯈꯣꯏꯁꯦꯁꯨ ꯑꯗꯨꯝ ꯍꯥꯏꯅꯦ ꯅꯪ ꯍꯥꯏꯕꯗꯣ
ꯍꯣꯏ ꯅꯣꯏꯅ ꯊꯥ ꯅꯤꯄꯥꯥꯟ ꯀꯔꯤ
ꯎꯝ ꯅꯣꯏ ꯅꯪꯤꯔꯤꯅꯣ ꯑ ꯎꯝ ꯄꯥꯝꯕ ꯅꯨꯄꯤꯗꯣ ꯅꯪꯒꯤ ꯅꯅꯥꯎ ꯅꯨꯄꯤꯗꯣ
ꯍꯣꯏ
ꯃꯥꯗꯣ ꯑꯃ ꯂꯩꯇ꯭ꯔꯤꯕ꯭ꯔꯣ ꯑꯉꯥꯡ ꯑꯃ ꯂꯩꯇ꯭ꯔꯤꯕ꯭ꯔꯣ ꯍꯥꯏ ꯅꯪꯈꯥꯡꯕ꯭ꯔꯥ
ꯀꯩꯅꯣ ꯏꯆꯦ ꯍꯥꯏꯕꯗꯗꯤ ꯏꯆꯦ
ꯏꯆꯦ ꯅꯠꯇ ꯅꯪꯒꯤꯤ ꯑ ꯑꯃ ꯈꯛꯇꯩꯅꯀꯣ ꯑꯗꯣ ꯑꯗꯨ ꯐꯠꯇꯕ ꯑꯃ ꯃꯥꯒꯤ ꯀꯔꯤꯅꯣꯗ ꯂꯩꯕ꯭ꯔꯥ ꯍꯥꯏꯕꯅꯤ
ꯃꯀꯣꯛꯇꯥ
ꯑꯥꯎ
ꯂꯩꯇ꯭ꯔꯤꯌꯦꯗ
ꯑꯣ ꯑꯣ ꯊꯦꯡꯅ ꯂꯩꯌꯣ ꯍꯥꯏꯔꯅꯦ
ꯍꯣꯏ ꯊꯦꯡꯅ ꯂꯩꯌꯣ ꯍꯥꯏꯕ ꯇꯥꯔꯦ ꯑꯗꯨꯁꯨ ꯅꯨꯄꯥ ꯑꯣꯏꯕꯒꯤ ꯌꯥꯝ ꯁꯥꯊꯤꯑꯕ ꯑꯉꯥꯡ ꯃꯆꯥꯗꯣ
ꯑꯥ
ꯅꯨꯄꯤ ꯑꯣꯏꯔꯗꯤ ꯈꯔ ꯂꯥꯡꯕ ꯈꯣꯠꯄꯁꯨ ꯈꯔ ꯐꯗꯣꯏꯕ ꯅꯨꯄꯥ ꯑꯣꯏꯕꯅꯤꯅꯦ ꯑꯁ ꯄꯥꯏ ꯂꯩꯇ
ꯎ
ꯂꯥꯡꯕꯁꯤꯅ ꯂꯥꯡꯕꯁꯤꯅ
ꯅꯪ ꯉꯁꯤ ꯍꯥꯥ
ꯍꯧꯖꯤꯛꯇꯤ ꯇꯨꯝꯃꯒ ꯂꯩꯕ꯭ꯔꯣ ꯀꯃꯥꯏꯅ ꯇꯧꯕ꯭ꯔꯣ
ꯃꯩ ꯂꯥꯛꯇꯕꯒꯤ ꯑꯦꯁꯕꯣꯜ ꯌꯦꯡꯅꯤꯡꯉꯥꯏꯗꯣ ꯉꯥꯏꯔꯝꯃꯤꯅꯦ ꯑꯩꯈꯣꯏꯁꯦ ꯑꯗꯨꯝ ꯍꯌꯦꯡꯗꯤ ꯂꯧ ꯆꯠꯀꯅꯤ ꯀꯔꯝꯃꯥꯏꯅ ꯇꯧꯁꯤꯔꯥ ꯈꯟꯕꯅ ꯂꯩꯔꯤꯅꯤ ꯑꯣꯁꯨ ꯌꯦꯡꯅꯤꯡꯕ ꯑꯗꯨꯒ ꯍꯌꯦꯡꯁꯨ ꯂꯧꯁꯨ ꯆꯠꯅꯤꯡꯉꯥꯏꯗꯣ ꯍꯧꯒꯠꯅꯤꯡꯉꯥꯏꯗꯣ ꯈꯟꯕꯅ ꯋꯥꯈ꯭ꯔꯦꯅꯦ ꯑꯩꯁꯦ
ꯉꯟꯅ ꯍꯧꯒꯠꯇ꯭ꯔꯗꯤ ꯌꯥꯗꯕ꯭ꯔꯣ
ꯑꯩꯈꯣꯏꯒꯤ ꯂꯧꯗꯣ ꯌꯥꯝ ꯂꯝꯕꯤꯗꯣ ꯌꯥꯝ ꯁꯥꯡꯉꯦ ꯑꯗꯨꯒꯤ ꯌꯥꯗꯣꯏꯅꯦ
ꯂꯧ ꯀꯔꯤ ꯀꯨꯀꯤ ꯍꯣꯡꯉꯦ ꯂꯧꯗ꯭ꯔꯣ ꯀꯥꯏꯗꯅꯣ꯫
ꯀꯤ ꯍꯣꯝꯒꯤ ꯂꯧꯗꯅꯦ ꯑꯥꯗꯅꯦ ꯑ ꯀꯔꯤꯅꯣ ꯀꯤꯂꯣ ꯃꯤꯏꯔ
ꯏꯍꯣꯝ ꯂꯧꯗꯣꯏꯔꯣꯕꯥ
ꯑꯥ ꯀꯤꯍꯣꯝꯁꯨ ꯑꯗꯨꯒ ꯂꯧꯗ ꯄꯨꯨ ꯀꯔꯤꯅꯣ ꯇꯧꯅꯤꯡꯉꯥꯏꯗꯣ
ꯍꯤꯗꯥꯛꯇꯣ ꯀꯥꯞꯅꯤꯡꯉꯥꯏꯗꯣ ꯎꯝ ꯑꯁ ꯌꯥꯝ ꯀꯔꯤꯅꯣ ꯇꯧꯒꯔꯦꯅꯦ ꯑꯩꯈꯣꯏꯒꯤ ꯂꯧꯗꫭ
ꯑꯣ ꯑꯣ ꯇꯧ ꯅꯪꯒꯤ ꯅꯋꯥ ꯈꯣꯏꯒꯤ ꯎꯝ ꯃꯆꯦꯗꯨꯗꯤ ꯌꯨꯝꯗ ꯂꯩꯕ꯭ꯔꯣ ꯀꯥꯏꯗ ꯂꯩꯕ꯭ꯔꯣ
ꯍꯧꯖꯤꯛꯀꯥꯟꯗꯤ ꯃꯥꯁꯨ ꯂꯧ ꯂꯣꯏꯗ꯭ꯔꯤꯉꯩ ꯂꯧ ꯂꯣꯏꯗ꯭ꯔꯤꯕ ꯑꯗꯨꯒꯤ ꯃꯥꯁꯨ ꯌꯨꯝꯗ ꯂꯩꯅꯦ ꯃꯅꯥꯎꯅꯨꯄꯥꯗꯤ ꯃꯅꯥꯎ ꯅꯨꯄꯥꯒ ꯂꯩꯃꯤꯟꯅꯕ ꯂꯩꯃꯤꯟꯅꯕꯅꯦ ꯃꯥꯗꯣ ꯏꯁ꯭ꯀꯨꯜ ꯀꯥꯕ ꯑꯗꯣ ꯑ ꯎꯝ ꯀꯔꯤꯔ ꯎꯝ